ꯍꯥꯎ ꯇꯥꯏꯌꯦ
ꯑ ꯑꯗꯨꯣ ꯅꯪ ꯀꯔꯤ ꯀꯔꯤ ꯊꯕꯥꯛ ꯇꯧꯕꯥ ꯇꯧꯕ꯭ꯔꯥ ꯀꯩꯗꯧꯔꯤꯒꯦ
ꯑꯩꯗꯤ ꯀꯔꯤ ꯀꯔꯤ ꯊꯕꯛ ꯇꯧꯕ ꯍꯩꯕ꯭ꯔꯥ ꯍꯥꯏꯔꯣ
ꯅꯗ
ꯑꯥ ꯀꯔꯤ ꯀꯔꯤ ꯊꯕꯛ ꯇꯧꯒꯦ ꯍꯥꯏꯔꯣ ꯇꯧꯕ ꯍꯜꯂꯣ
ꯍꯥꯥ
ꯇꯥꯕ꯭ꯔꯣ
ꯑꯩꯗꯤ ꯐꯖꯅ ꯇꯥꯗꯦ
ꯇꯔꯥꯕꯣ ꯍꯜꯂꯣ
ꯑꯥ ꯍꯜꯂꯣ ꯍꯣꯢ ꯍꯧꯖꯤꯛꯇꯤ ꯇꯥꯏꯌꯦ
ꯍꯥꯏꯀꯣ
ꯍꯣꯏ ꯇꯥꯏꯌꯦ
ꯑꯩꯗꯤ ꯍꯣꯁꯄꯤꯇꯥꯜꯗ ꯇꯧꯋꯦ ꯊꯕꯛ
ꯍꯣꯁꯄꯤꯇꯥꯜꯗ ꯊꯕꯛ ꯇꯧꯕ꯭ꯔꯥꯅ ꯅꯪ
ꯍꯣꯏ ꯑꯩꯗꯤ ꯅꯔꯁ ꯑꯣꯏꯑꯦ
ꯑꯣ ꯑꯗꯨ ꯁꯤꯁꯨ ꯅꯪ ꯗꯤꯌꯨꯇꯤ ꯆꯠꯄ꯭ꯔꯥ
ꯉꯁꯤꯗꯤ ꯁꯟꯗꯦꯅꯦ ꯗ꯭ꯌꯨꯇꯤ ꯁꯨꯇꯤ ꯂꯩꯌꯦ ꯑꯗꯨꯅ
ꯑꯣ ꯑꯗꯨ ꯑꯩꯗꯤ ꯑ ꯑꯗꯨ ꯑꯩꯅ ꯍꯥꯏꯔꯗꯤ ꯎꯝ ꯅꯪꯇꯤ ꯉꯁꯤ ꯀꯔꯤ ꯀꯔꯤ ꯊꯕꯛ ꯇꯧꯔꯤꯒꯦ ꯍꯥꯏꯕꯅꯦ
ꯀꯔꯤ ꯊꯕꯛ ꯇꯧꯒꯦ ꯍꯥꯏꯕ
ꯑꯣꯏꯣꯏ
ꯀꯣ ꯀꯩꯁꯨ ꯇꯧꯗꯦ ꯆꯥꯛ ꯆꯥꯔꯦ ꯑꯗꯨꯒ ꯐꯝꯃꯦ ꯑꯗꯨꯒ ꯍꯣꯔꯦꯟꯅ ꯐꯤ ꯁꯨꯔꯅꯤ ꯑꯗꯨꯒ ꯀꯣꯏꯕ ꯆꯠꯀꯅꯤ
ꯑꯣ ꯑꯣ
ꯑꯇꯩꯗꯤ ꯀꯔꯤꯁꯨ ꯇꯧꯗꯦꯗ ꯅꯪꯗꯤ ꯀꯩꯀꯩ ꯇꯧꯒꯦ
ꯑ ꯉꯁꯤꯗꯤ ꯑꯩꯗꯤ ꯍꯧꯒꯠꯂꯦ ꯍꯧꯒꯠꯂꯒ ꯕ꯭ꯔꯦꯛꯐꯥꯁ ꯆꯔꯦ ꯕ꯭ꯔꯦꯛꯐꯥꯁꯇ ꯆꯔꯒꯥ ꯎꯝ ꯋꯥꯁꯞ ꯇꯧꯈ꯭ꯔꯤ ꯋꯥꯁꯞ ꯇꯧꯔꯒ ꯕ꯭ꯔꯦꯛꯐꯥꯁ ꯆꯥꯔꯦ ꯑꯗꯨꯒ ꯍꯧꯖꯤꯛꯇꯤ ꯒ ꯂꯩ ꯑꯥꯁ ꯀꯥꯏꯁꯨ ꯀꯥꯏꯗꯦ ꯀꯔꯤꯁꯨ ꯇꯧꯗꯦ ꯉꯥꯁꯤꯗꯦ ꯁꯟꯗꯦ ꯁꯟꯗꯦ ꯅꯠꯇ꯭ꯔꯥ ꯑꯗꯨ ꯉꯁꯤ ꯑꯗꯨꯒꯤꯅꯤ ꯑꯩꯈꯣꯏꯗꯤ ꯔꯦꯁ ꯇꯧꯔꯒꯥ ꯂꯩꯌꯦ
ꯍꯌꯦꯡꯗꯤꯀꯣ ꯍꯌꯦꯡꯗꯣ ꯍꯌꯦꯡꯗꯤꯀꯣ ꯃꯦꯝ ꯃꯦꯝ ꯕꯦꯅꯨꯒꯤ ꯑ ꯀꯦꯁ ꯁꯇꯥꯗꯤꯗꯣ
ꯑꯣ ꯍꯣꯏ
ꯆꯦꯛ ꯇꯧꯒꯅꯤ ꯆꯦꯛ ꯇꯧꯕꯗꯣ ꯍꯧꯔꯅꯤ ꯍꯥꯏꯌꯦꯀꯣ
ꯑꯣ ꯑꯗꯨꯃꯥꯏꯅ ꯍꯥꯏꯕ꯭ꯔꯥ ꯃꯥꯅ ꯑꯣ ꯑꯩꯗꯤ ꯑꯃꯁꯨ ꯏꯗꯦꯗ
ꯑꯁ ꯑꯩꯁꯨ ꯁꯤꯛꯁ ꯈꯛ ꯏꯌꯦ
ꯑꯩꯗꯤ ꯀꯦ ꯄ ꯂꯥꯡ ꯈ ꯊꯏ
ꯄꯂꯦꯗ ꯑꯦꯛꯖꯝꯁꯨ ꯀꯨꯣꯏꯗ꯭ꯔꯦ
ꯍꯣꯏ ꯇꯜꯦ ꯍ ꯃꯥꯅꯦ ꯑꯦꯛꯖꯝꯁꯨ ꯀꯨꯏꯗ꯭ꯔꯤ ꯑꯗꯨꯒ ꯑꯩ ꯑꯩ ꯊꯕꯛ ꯆꯨ ꯆꯤꯜꯂꯦꯀꯣ ꯑꯩꯈꯣꯏꯒꯤ ꯊꯕꯜꯗꯤ
ꯍꯣꯏ ꯆꯤꯂꯦ ꯑꯩꯈꯣꯏ ꯂꯥꯏꯔꯤꯛꯁꯨ ꯀꯅꯥꯝꯇ ꯇꯧꯗꯦꯀꯣ ꯃꯈꯥꯗ ꯆꯠꯂꯒ ꯑꯩꯈꯣꯏ ꯊꯕꯛ ꯇꯧꯔ ꯂꯩꯌꯦꯀꯣ
ꯍꯣꯏ ꯑꯗꯨꯈꯣꯏ ꯍꯣꯏ ꯑꯗꯨꯁꯨꯅꯤ ꯑꯗꯨꯒ ꯑꯩꯈꯣꯏꯁꯨ ꯂꯩꯔꯦ ꯏꯕꯁꯨ ꯌꯥꯝ ꯌꯥꯝꯃꯜꯂꯦ ꯑꯗꯨꯒ ꯑꯣ ꯍ ꯎꯝ ꯐꯟꯁꯨꯨ ꯃꯥꯏꯇ ꯅꯆ꯭ꯔ ꯇꯥꯏꯝꯁꯨ ꯂꯩꯇꯦ ꯅꯠꯇ꯭ꯔꯥ ꯂꯔꯤꯥ
ꯎꯝ ꯑꯗꯨꯝ ꯏꯔꯒ ꯂꯩꯔꯦ ꯄꯥꯕꯒꯤ ꯃꯇꯝ ꯂꯩꯇ꯭ꯔꯦ ꯑꯩꯈꯣꯏꯗ
ꯐꯥꯕꯒꯤ ꯍꯣꯏ ꯃꯇꯝꯗꯤ ꯂꯩꯇꯦ ꯍꯣꯏ ꯃꯥꯅꯦ
ꯑꯩꯗꯤꯅꯦ ꯉꯁꯤꯀꯣ ꯑꯩꯒꯤ ꯃꯪꯗ ꯀꯞꯄꯦ
ꯀ ꯀꯌꯥ
ꯑꯩꯒꯤ ꯃꯪꯗꯀꯣ ꯑꯩꯒꯤ ꯑꯩꯁꯦꯀꯣ ꯑꯇꯣꯞꯄ ꯑꯇꯣꯞꯄ ꯃꯤꯗ ꯑꯦꯂꯣꯞ ꯇꯧꯔꯦ ꯆꯦꯜꯂꯦꯕꯀꯣ ꯍꯣꯏ ꯃꯪꯗ ꯑꯗꯨꯒꯀꯣ ꯑꯩ
ꯅꯪꯒꯤ ꯀꯅꯥ ꯀꯅꯥ ꯅꯪꯒꯤ ꯁꯤꯁꯇꯔ
ꯑꯩ ꯑꯩ ꯑꯩ ꯑꯩꯁꯦꯀꯣ ꯑꯩꯁꯦꯀꯣ ꯑꯩꯒꯤ ꯗ꯭ꯔꯤꯝꯗꯅꯦ ꯑꯥꯏ ꯁꯤ ꯁꯤ ꯑꯦꯂ ꯑꯦ
ꯑ ꯍꯣꯏ ꯑꯗꯨꯒ
ꯑꯗꯨꯗꯨꯒ ꯀꯣ ꯑꯩꯒꯤ ꯑꯩꯒꯤ ꯑꯦ ꯇꯣ ꯃꯥꯅ ꯃꯥꯅ ꯂꯥꯛꯑꯦ
ꯑꯣ ꯑꯣ
ꯗꯨꯒ ꯑꯩꯉꯣꯟꯗ ꯑ ꯑꯩꯉꯣꯟꯗ ꯑꯩꯗꯣ ꯃꯤꯁ ꯇꯧꯋꯦ ꯍꯥꯏꯔꯒ ꯀꯞꯄꯦ
ꯑꯣ ꯑ
ꯑꯗꯨꯒꯤ ꯑꯩꯁꯨ ꯌꯥꯝ ꯀꯞꯄꯦ ꯃꯪꯗ
ꯑ ꯑ
ꯑꯗꯨꯒ ꯑꯩꯅ ꯑꯁꯦꯡꯕ ꯍꯧꯒꯠꯄꯗꯣ
ꯑꯣ ꯑ
ꯑꯗꯨꯗ ꯑꯁꯦꯡꯕꯗꯁꯨ ꯑꯩꯁꯦ ꯀꯞꯄꯒ ꯂꯩꯔꯝꯃꯤ
ꯑꯣ
ꯑꯩꯒꯤ ꯄꯤ ꯇꯥꯔꯒ ꯂꯩꯔꯝꯃꯤ
ꯑꯣ
ꯌꯥꯝ ꯇꯜꯂꯦꯀꯣ ꯅꯨꯡꯁꯤ
ꯎꯁꯤ ꯅꯝꯕꯨꯗꯤꯤ ꯅꯤꯡꯅꯨꯡꯁꯤ ꯅꯪꯅ ꯀꯞꯄꯥꯗꯤ ꯅꯨꯡꯁꯤ
ꯍꯣꯏ ꯌꯥꯝ ꯅꯨꯡꯁꯤ ꯃꯥꯗꯤ ꯌꯥꯝ ꯐꯕꯅꯤ ꯑꯗꯣ ꯅꯪꯅ ꯑꯩꯉꯣꯟꯗ ꯃꯥꯗꯤ ꯃꯁꯛ ꯊꯤ ꯍꯥꯏꯀꯣ
ꯑꯗꯤ ꯃꯤꯁꯤ ꯌꯥꯗꯣ ꯃꯥꯒꯤ ꯐꯅ ꯆ ꯊ ꯐ
ꯄꯤꯛꯁꯨ ꯄꯤꯛꯑꯦ ꯃꯁꯛꯁꯨ ꯊꯤꯑꯦ ꯍꯥꯏ
ꯃꯁꯣꯏ ꯑꯅꯤ
ꯌꯦꯗ ꯑꯅꯤ ꯑꯗꯨꯁꯨ ꯎꯝ ꯉꯁꯥꯏ ꯉꯁꯥꯏꯒꯤ ꯊꯝꯃꯣꯏꯅꯦꯀꯣ
ꯃꯥꯅꯦ ꯍꯣꯏ ꯍꯣꯏ ꯑꯩꯒꯤ ꯑꯩꯒꯤ ꯄꯥꯝꯕꯅꯦꯕ
ꯍꯣꯏ ꯅꯈꯣꯏꯅ ꯑꯄꯥꯝꯕꯗꯣ ꯅꯆꯠꯅꯆꯒꯤ ꯊꯝꯃꯣꯏꯅ ꯑꯗꯨꯗꯤ ꯀꯃꯥꯏꯅ ꯇꯧꯕꯤꯒꯦ ꯑꯩꯈꯣꯏꯅ ꯑꯩꯈꯣꯏꯅ ꯄꯥꯝꯗꯦ ꯑꯩꯈꯣꯏꯅ ꯊꯤꯌꯦ ꯀꯔꯤꯁꯨ ꯅꯟꯅ ꯄꯥꯝꯔꯗꯤ ꯍꯣꯏ ꯅꯟꯅ ꯄꯥꯝꯔꯗꯤ ꯑꯩꯈꯣꯏ ꯀꯃꯥꯏꯅ ꯇꯧꯕꯤꯒꯦ ꯅꯠꯇ꯭ꯔꯥ
ꯎꯝ
ꯑꯗꯣ ꯃꯤꯅꯁꯨ ꯍꯥꯏꯌꯦ ꯃꯥꯗꯤ ꯄꯤꯛꯑꯦ ꯃꯥꯗꯤ ꯊꯤ ꯁꯤꯤꯌꯦ ꯃꯤ ꯃꯤ ꯂꯣꯏꯅꯃꯛꯅ ꯍꯥꯏꯌꯦ
ꯅꯪꯒꯤ ꯏꯃꯥꯟꯅꯨꯕꯤ ꯅꯪꯒꯤ ꯏꯃꯥꯟꯅꯨꯕꯤꯁꯨ ꯁꯨꯃꯥꯏꯅ ꯍꯥꯏꯕ꯭ꯔꯥ
ꯍꯥꯏꯑ ꯏꯃꯥꯟꯅꯕꯤꯁꯨ ꯑꯗꯨꯃꯥꯏꯅ ꯍꯥꯏꯌꯦ ꯃꯥꯗꯤ ꯊꯤꯑ ꯃꯥꯗꯤ ꯐꯖꯗꯦ
ꯑꯣ
ꯌꯨ ꯉꯥꯎꯕ ꯃꯥꯜꯂꯦ ꯍꯥꯏꯌꯦꯦ ꯗ꯭ꯔꯪ ꯗ꯭ꯔꯪꯀꯔ ꯗ꯭ꯔꯪꯀꯔ ꯃꯦꯟ ꯃꯥꯂꯦ ꯍꯥꯏꯌꯦ
ꯍꯣꯏ ꯑꯗꯨꯗꯤ ꯑꯩꯈꯣꯏ ꯂꯣꯏꯅ ꯃꯥꯒꯤ ꯃꯤ ꯃꯤ ꯑꯩꯈꯣꯏ ꯂꯣꯏꯅ ꯃꯥꯒꯤ ꯑ ꯃꯤꯗꯥ
ꯑ
ꯑ ꯑ
ꯑ
ꯃꯤꯗꯣ ꯃꯥꯅꯦꯀꯣ ꯑꯩꯈꯣꯏ ꯏꯃꯥꯟꯅꯨꯕꯤ ꯌꯦ ꯃꯤꯗꯣ ꯃꯥ ꯃꯥꯂꯦꯀꯣ ꯂꯣꯏꯅ ꯃꯥꯒꯤ ꯍꯥꯏ ꯅꯪꯒꯤ ꯕꯣꯏ ꯐ꯭ꯔꯦꯟ ꯑꯗꯨ ꯍꯣꯏ
ꯎꯝ
ꯅꯪꯗꯤ ꯂꯥꯏꯔꯤꯛ ꯄꯥꯕ꯭ꯔꯣ
ꯑꯇꯣꯞꯄ ꯅꯨꯄꯥꯁꯨ ꯂꯩꯌꯦ ꯑꯗꯣ ꯌꯥꯝ ꯂꯩꯌꯦ ꯁꯤ ꯑꯩꯁꯨ ꯅꯪꯒꯤ ꯅꯪꯒꯤ ꯚꯤꯂꯦꯖꯇꯁꯨ ꯁꯤꯗꯁꯨ ꯌꯥꯝ ꯂꯩ ꯑꯇꯣꯞꯄ ꯅꯨꯄꯥꯁꯨ ꯂꯩ ꯀꯩꯁꯨ ꯀꯥꯏꯗꯦ
ꯑꯩꯗꯤ ꯑꯩꯗꯤ ꯃꯥꯎ ꯃꯥꯎ ꯑꯣꯏꯅ ꯄꯥꯝꯃꯦꯀꯣ
ꯃꯥꯎꯔꯥ ꯃꯥꯎ ꯃꯥꯎ ꯅꯨꯄꯥ ꯄꯥꯝꯕ꯭ꯔꯣ ꯅꯪ
ꯍꯣꯏ ꯄꯥꯝꯃꯦ ꯃꯥꯒꯤ ꯋꯥ ꯉꯥꯡꯕꯗꯣ ꯈꯣꯏꯔꯛ ꯈꯣꯏꯔꯒ ꯉꯥꯡꯕꯗꯣ ꯑꯗꯨ ꯑꯗꯨ ꯌꯥꯝꯅ ꯑꯗꯨꯗ ꯇꯥꯕꯗ ꯌꯥꯝ ꯅꯨꯡꯁꯤꯌꯦ
ꯅꯪꯒꯤ ꯑꯦꯛꯁ꯭ꯔꯥ ꯑꯦꯛꯁ ꯁꯤꯈꯣꯟꯟ꯭ꯔꯥ ꯑꯥꯎꯒꯤꯦꯔꯥ ꯑꯣ ꯑꯣ ꯑꯣ ꯑꯗꯨꯇꯤ ꯅ ꯅꯨꯄꯥ ꯑꯣ ꯍꯣꯏ ꯍꯣꯏ ꯍꯣꯏ ꯑꯗꯨꯗꯤ ꯅꯪ ꯃꯥꯒꯤ ꯅꯨꯄꯥ ꯊꯤꯔꯣ ꯅꯪꯒꯤ ꯑ ꯍꯥꯎꯒꯤ ꯅꯨꯄꯥꯗ ꯂꯨ ꯈꯣꯡꯂꯣꯅ
ꯍꯣꯏ ꯆꯔꯆ ꯇꯒ ꯍꯣꯒꯦꯒ
ꯅꯪ ꯊꯤꯕꯤꯒꯦꯔꯣ ꯍꯣꯏ ꯅꯪꯅ ꯊꯤꯕꯤꯌꯣ ꯍꯣꯏ ꯊ꯭ꯔꯤ ꯄꯤꯌꯣꯀꯣ ꯋꯥꯟ ꯅꯠꯇꯦ ꯊ꯭ꯔꯤ ꯑꯍꯨꯝ
ꯑꯣ ꯁꯤ ꯔꯥ ꯊ꯭ꯔꯤꯗꯤ ꯌꯥꯝꯃꯜꯗꯤ ꯅꯠꯇ꯭ꯔꯣ
ꯑꯍꯨꯝ ꯄꯥꯝꯃꯦ ꯑꯩꯗꯤ
ꯗꯤ ꯑꯣꯄ ꯄꯥꯝꯕ꯭ꯔꯥ ꯑꯗꯨꯗꯤ ꯌꯥꯝꯃꯜꯂꯦꯅ ꯅꯪꯁꯨ ꯑꯗꯨꯗ ꯅ ꯍꯃꯜꯗꯅꯟꯁꯤꯣ ꯅꯪ ꯍꯒꯗꯣ ꯋꯥ ꯃꯂꯦ ꯍꯥꯏ
ꯑꯗꯨꯗꯤ ꯑꯃꯇꯪ ꯄꯤꯌꯣ
ꯑꯗꯨꯗꯤ ꯑꯃꯇꯥꯟ ꯑꯃꯇꯥꯟꯗꯤ ꯌꯥꯏꯌꯦꯦ ꯑꯗꯨ ꯑꯍꯨꯝꯗꯤ ꯑ
ꯀꯔꯤ ꯀꯔꯤ ꯅꯊꯕꯒꯦ ꯑ ꯅ ꯅꯅ ꯑꯍꯨꯝ ꯑꯍꯨꯝ ꯄꯤꯌꯣ ꯍꯥꯏꯗꯤꯀꯣ ꯀꯔꯤ ꯀꯔꯤꯗ ꯑꯩꯥꯏ ꯀꯗꯥꯏ ꯀꯗꯥꯏꯗ ꯊꯤꯕꯤꯒꯦ ꯅꯪꯒꯤ ꯑꯩꯈꯣꯏꯒꯤ ꯃꯥꯎꯒꯤ ꯅꯨꯄꯥꯗꯤ
ꯑꯃꯇꯪ ꯑꯃꯇꯪ ꯄꯤꯌꯣ ꯑꯃꯇꯪ ꯌꯥꯝꯅ ꯐꯖꯕ ꯌꯥꯝ ꯌꯥꯝꯅ ꯋꯥꯡꯕ ꯌꯥꯝꯅ ꯃꯁꯥ ꯐꯕ
ꯑꯣ ꯌꯥꯝꯅ ꯑꯐꯕ ꯅꯠꯇ꯭ꯔ ꯑꯐꯕ ꯅꯨꯄꯥ ꯍꯣꯏ ꯍꯣꯏ ꯍꯣꯏ ꯍꯣꯏ ꯑꯄꯤꯛꯄꯗꯤ ꯇꯜꯂꯦꯅꯦ
ꯖꯤꯄꯣ
ꯑꯥ
ꯎꯝ ꯑꯗꯣ ꯍꯧꯖꯤꯛꯀꯥꯟꯗꯤ ꯍꯣꯏ ꯍꯣꯏ ꯅꯪ ꯍꯧꯖꯤꯛꯀꯥꯟꯗꯤ ꯅꯪꯒꯤ ꯕꯣꯏ ꯐ꯭ꯔꯦꯟ ꯂꯩꯕ꯭ꯔꯣ ꯅꯪꯒꯤ ꯅꯨꯄꯥ ꯂꯩꯕ꯭ꯔꯣ
ꯂꯩꯌꯦ
ꯂꯩꯌꯦ ꯑꯗꯨꯗꯤ ꯀꯃꯥꯏꯅ ꯇꯣꯛꯀꯦ ꯅꯪꯅ ꯅꯨꯄꯥ ꯊꯤꯕꯤꯌꯣ ꯍꯥꯏꯌꯦ ꯍꯥꯏꯌꯦ ꯑꯩꯉꯣꯟꯗ ꯑꯗꯨ ꯅꯪ ꯕꯣꯏ ꯐ꯭ꯔꯦꯟ ꯍꯥꯏꯑꯦ ꯍꯥꯏꯑꯦ ꯑꯗꯨꯗꯤ ꯑꯩ ꯀꯃꯥꯏꯅ ꯇꯧꯕꯤꯒꯦ ꯑꯩ ꯀꯃꯥꯏꯅ ꯍꯥꯏꯒꯦ ꯑꯅ ꯑꯩꯅ ꯑꯩꯅ ꯅꯨꯄꯥ ꯀꯤꯕ ꯅꯨꯄꯥꯗ ꯀꯃꯥꯏꯅ ꯍꯥꯏꯒꯦ ꯑꯩ ꯃꯥꯎꯒꯤ ꯅꯨꯄꯥꯗ
ꯑꯗꯨꯗꯤ ꯌꯥꯒꯅꯤ ꯑꯩꯅ ꯂꯣꯠꯀꯅꯤ ꯑꯗꯨꯗꯤ ꯑꯗꯨꯗꯤ ꯃꯩꯇꯩꯅꯦ ꯑꯩꯒꯤ ꯕꯣꯏ ꯐ꯭ꯔꯦꯟꯗꯤ ꯑꯗꯨꯒ ꯅꯪꯉꯣꯟꯗ ꯆꯠꯄꯤꯌꯨ ꯍꯥꯏꯕꯗꯤ ꯑꯩꯅ ꯃꯥꯎꯅꯦ ꯃꯩꯇꯩ ꯑꯃ ꯃꯥꯎ ꯑꯃ ꯄꯥꯝꯃꯦ ꯑꯩꯗꯤ
ꯑ ꯑ ꯍꯣꯏ ꯃꯩꯇꯩ ꯑꯃ ꯃꯩꯇꯩ ꯑꯃ ꯃꯥꯎ ꯃꯥꯎ ꯃꯥꯎ ꯅꯨꯄꯥ ꯑꯃ
ꯍꯣꯏ ꯃꯥꯎ ꯑꯃ ꯄꯥꯝꯃꯦ
ꯑꯗꯨꯗꯤ ꯅꯪꯁꯨ ꯌꯥꯝꯃꯜꯂꯦꯀꯣ
ꯑꯗꯣ ꯅꯪ ꯑ ꯃꯥꯏꯇ ꯑꯣ ꯈꯟꯗꯦꯗ ꯑꯩ ꯄꯥꯝꯕ ꯅꯨꯄꯥꯁꯨꯨ ꯄꯥꯝꯃꯤ ꯅꯨꯄꯥꯗꯤ ꯐꯥꯏꯕꯤ ꯄꯥꯃꯦ
ꯐꯠꯇ꯭ꯔꯗꯤ ꯄꯥꯝꯗꯦ
ꯑꯥꯎ ꯐꯠꯠꯇꯔꯗꯤ ꯍꯣꯏ ꯐꯠꯇꯔꯗꯤ ꯄꯥꯝꯗꯦꯕ ꯇ ꯐꯩꯌꯦꯗꯤ
ꯑꯐꯕꯗꯤ ꯄꯥꯝꯃꯦꯕ
ꯑꯐꯕ ꯅꯨꯄꯥꯗꯤ ꯃꯩꯇꯩꯒ ꯃꯔꯤꯡꯔ ꯃꯥꯎꯔ ꯄꯥꯝꯃꯤ ꯃꯥꯗꯤ ꯑꯐꯕ ꯅꯨꯄꯥꯗꯤ
ꯑꯐꯕ ꯅꯪꯗꯤ ꯅꯪꯗꯤ ꯑꯩꯅ ꯑꯐꯕ ꯑꯃ ꯄꯤꯔꯒꯦꯀꯣ ꯑꯗꯨꯗꯤ
ꯑꯣ ꯏꯤꯌꯣꯀꯣ ꯑꯩꯒꯤ ꯍꯧꯖꯤꯛꯀꯥꯟꯒꯤ ꯕꯣꯏ ꯐ꯭ꯔꯦꯟꯁꯨ ꯂꯩꯇꯦ ꯑꯗꯨꯅ ꯅꯪ ꯊꯤꯕꯤꯌꯨꯀꯣ ꯑꯐꯕ ꯅꯨꯄꯥ ꯍꯣꯏ ꯍꯣꯏ ꯑꯐꯕ ꯅꯨꯄꯥ ꯍꯣꯏ ꯑꯩꯗꯤ ꯉꯥꯏꯔꯒꯦ
ꯑ ꯍꯣꯏ ꯅꯪ ꯅꯪ ꯌꯥꯝꯅ ꯂꯨꯅ ꯇꯧꯕꯤꯒꯗꯕ ꯑꯃ ꯄꯤꯒꯦ ꯀꯣ
ꯑꯩꯅ ꯍꯣꯔꯦꯜ ꯑꯩꯅ ꯍꯣꯔꯦꯜ ꯅꯝꯕꯔ ꯄꯤꯒꯦꯀꯣ ꯍꯣꯁꯇꯦꯜꯗ
ꯍꯣꯏ ꯄꯤꯌꯣ ꯑꯣ ꯍꯣ ꯑ ꯑꯗꯨꯗꯤ ꯑꯩ ꯅꯪꯕꯨ ꯉꯥꯏꯔꯒ ꯂꯩꯒꯦꯀꯣ ꯅꯪ ꯊꯨꯅ ꯂꯥꯛꯑꯣꯀꯣ
ꯍꯣꯏ ꯑꯩ ꯌꯥꯝꯅ ꯊꯨꯅ ꯑꯩ ꯍꯣꯔꯦꯜ ꯆꯦꯜꯂꯛꯀꯦꯀꯣ ꯅꯪ ꯉꯥꯏꯔꯝꯃꯣꯀꯣ ꯑꯩꯕꯨ
ꯍꯣꯏ ꯍꯣꯏ ꯉꯥꯏꯔꯒꯦ ꯑꯩꯗꯤ ꯉꯥꯏꯔꯒ ꯂꯩꯒꯦ ꯑꯩꯗꯤ ꯍꯥꯏꯗꯤ ꯅꯟꯅ ꯄꯤꯗ꯭ꯔꯤꯗꯤ ꯑꯩꯗꯤ ꯆꯥꯛꯁꯨ ꯆꯅꯤꯡꯉꯤ ꯅꯪꯅ ꯑꯩꯉꯣꯟꯗ ꯐꯥꯒꯤ ꯇꯧꯔꯤꯗꯤ ꯑꯩꯗꯤ ꯆꯥꯛꯁꯨ ꯅꯗꯦꯕꯣ
ꯑꯩꯅ ꯑꯩꯅ ꯏꯟꯕꯤꯒꯦꯀꯣ ꯅꯪ ꯆꯥꯛꯇꯣ ꯇꯣꯠꯂꯒ ꯏꯟꯕꯤꯒꯦꯀꯣ
ꯍꯣꯏ ꯍꯣꯏ ꯑꯣꯀꯦ ꯍꯣꯏ ꯍꯣꯏ ꯍꯣꯏ ꯑꯗꯨꯗꯤ ꯐꯔꯦ ꯑꯗꯨꯗꯤ ꯌꯥꯏ
ꯑꯩꯅ ꯍꯣꯔꯦꯟ ꯅꯝꯕꯔ ꯄꯤꯒꯅꯤ ꯑꯗꯨꯒ ꯆꯥꯛꯁꯨ ꯏꯟꯕꯤꯒꯅꯤꯀꯣ ꯅꯪ ꯑꯩ
ꯑ ꯍꯣꯏ ꯍꯣꯏ ꯍꯣꯏ ꯉꯔꯒꯤ
ꯅꯪꯒꯤ ꯆꯣꯀ꯭ꯂꯦꯠꯁꯨ ꯂꯩꯕꯤꯔꯛ ꯀꯦ ꯑꯩꯅ ꯆꯣꯀ꯭ꯂꯦꯠ
ꯑꯍꯣꯏ ꯂꯩꯑꯀꯣ ꯑꯩꯗꯤ ꯆꯣꯀ꯭ꯂꯦꯠꯇꯤ ꯑꯩꯒꯤ ꯐꯦꯕꯦꯠꯅ ꯑꯩꯅ ꯄꯥꯝꯕ ꯑꯆꯥꯄꯣꯠ ꯑꯃ ꯑꯝꯃꯅꯤ
ꯍꯣꯏ ꯑꯩꯅ ꯍꯣꯔꯦꯟ ꯍꯜꯂꯛꯄꯗ ꯂꯩꯔꯛꯀꯦꯀꯣ
ꯍꯣꯏ ꯅꯪ ꯄꯥꯝꯕ꯭ꯔꯥ ꯆꯣꯀ꯭ꯂꯦꯠ
ꯅꯪꯗꯤ ꯉꯥꯏꯔꯝꯒꯗꯕꯅꯤꯀꯣ
ꯑꯣ ꯅꯪꯁꯨ ꯄꯥꯝꯕ꯭ꯔꯥ ꯆꯣꯀꯂꯦꯠꯗꯤ